ꯇꯥꯕ꯭ꯔꯣ ꯑꯗꯨ ꯁꯥꯏꯠꯀꯤ ꯋꯥꯔꯤ ꯁꯥꯟꯅꯕ ꯈꯨꯝꯒꯅꯣ
ꯀꯩꯒꯤꯅꯣ ꯍꯥꯢꯁꯦ
ꯂꯣꯏꯔꯦ ꯑꯗꯨꯗ
ꯂꯣꯏꯔꯦ
ꯎꯝ
ꯀꯩ ꯀꯩꯒꯤꯅꯣ ꯂꯣꯏꯔꯣꯢꯗꯣꯢꯁꯦ
ꯅꯣ ꯃꯣꯠꯇꯤ ꯀꯝꯕꯅ ꯍꯥꯟ ꯅꯨꯉꯥꯏ ꯏꯁꯄꯥꯏꯗ꯭ꯥꯔ ꯃꯦꯟꯅ
ꯈꯪꯗꯦ ꯍꯧꯖꯤꯛꯀꯤꯁꯦ ꯅꯨꯡꯉꯥꯏꯌꯦ ꯀꯩꯅꯣ ꯑꯗꯣ ꯃꯥꯏ ꯅꯨꯡꯉꯥꯏꯇꯕ ꯍꯥꯏꯔꯒꯗꯤ ꯑꯗꯨꯒꯤ ꯕꯛ ꯕꯛ ꯇꯧꯕ ꯌꯥꯎꯗꯕꯗꯣ
ꯑꯗꯨꯗꯒꯤ ꯁꯥꯟꯅꯗ꯭ꯔꯁꯨ ꯑꯗꯨꯝ ꯏꯁꯇꯣꯔꯤꯗꯤ ꯈꯪꯉꯝꯅꯤꯅꯦ
ꯑ ꯑꯗꯨꯗꯤ ꯁꯥꯟꯅꯅꯤꯡꯗ꯭ꯔꯦ ꯅꯨꯄꯤꯅ ꯐꯨꯕꯗ ꯐꯨꯕꯗ
ꯁꯥꯟꯅꯗꯧꯕ ꯁꯥꯟꯗꯧꯕ ꯇꯟꯂꯦ ꯑꯩ ꯁꯥꯟꯅꯔꯣꯏꯗꯨꯗꯣ ꯑꯗꯨ ꯁꯥꯟꯅꯋꯥ ꯍꯥꯏꯁꯦ ꯁꯥꯟꯅꯔꯣꯏ ꯄꯩꯁꯥ ꯄꯤꯒꯦ ꯁꯥꯟꯅꯋꯥ ꯍꯥꯏꯁꯨ ꯁꯥꯟꯅꯔꯣꯏ ꯑꯩ
ꯀꯩꯒꯤ ꯑꯗꯨ ꯕꯛ ꯕꯛ ꯌꯥꯎꯔꯤꯅꯦ
ꯍꯥ
ꯕꯛ ꯕꯛ ꯌꯥꯎꯏꯅꯦ
ꯀꯩ ꯍꯥꯏꯅꯣ
ꯑꯗꯨꯗꯣ ꯑꯃ ꯕꯛ ꯕꯛ ꯕꯣꯛ ꯀꯥꯎꯈꯠꯄꯤꯗꯣ
ꯑꯗꯨ ꯌꯥꯎꯔꯁꯨ ꯇꯟꯂꯦ ꯁꯥꯟꯅꯖꯔꯣꯏ ꯅꯨꯄꯤꯅ ꯐꯨꯕꯗ ꯐꯨꯕꯗ ꯃꯦ ꯃꯦ ꯃꯦ ꯈꯣꯡꯉꯦ ꯍꯥꯏꯕ ꯅꯨꯄꯥꯗꯣ
ꯈꯣꯡꯉꯁꯨ ꯌꯥꯏ ꯀꯩꯅꯣ
ꯑꯗꯣ ꯅꯪ ꯅꯪ ꯁꯥꯟꯅꯧ ꯑꯗꯣ
ꯑꯦ ꯐꯨꯗꯩꯅꯤ ꯀꯩꯅꯣ
ꯐꯨꯅꯤ ꯉꯔ ꯍꯟꯖꯟ ꯍꯟꯖꯟ ꯃꯔꯤ ꯃꯉꯥꯔꯛꯄꯨ ꯑꯗꯨꯝ ꯐꯨꯕꯗ ꯐꯨꯕꯗ ꯀꯞꯄꯥꯥ ꯈꯥꯡꯕꯗꯣ ꯎ ꯄꯨꯠꯂꯛꯈꯤꯅꯤ ꯑꯦ ꯅꯡ ꯈꯪꯗꯋꯥꯏꯗ ꯑꯣ ꯑꯥ ꯑꯩꯗꯤ ꯈꯪꯗꯕ
ꯐꯨꯍꯜꯂꯤꯅꯦ ꯑꯗꯨꯗꯣ
ꯎꯝ ꯀ ꯀꯩꯗꯧꯕꯩ ꯐꯨꯍꯜꯂꯤꯕ ꯃꯔꯝ ꯎꯝ ꯑꯗꯨ ꯑꯗꯨ ꯑꯗꯨ ꯇꯥꯅꯤꯡꯗꯕ ꯋꯥꯅꯤ
ꯑꯦ ꯑꯗꯨ ꯑꯩꯅ
ꯑꯗꯣ ꯑꯥ ꯒꯦꯝ ꯑꯃꯗꯅꯥ ꯑꯃꯗꯥꯥ ꯒꯦꯝ ꯑꯃꯗꯅꯥ ꯑꯃꯗꯥꯥ ꯀꯩꯅꯣꯃꯟ ꯇꯧꯁꯦ ꯍꯥ
ꯀꯩꯅꯣ ꯒꯦꯝ ꯑꯃꯗꯕ ꯑꯃꯥ ꯍꯥꯏꯗꯤ
ꯍꯧꯖꯤꯛ ꯒꯦꯝꯁꯤꯗꯤ ꯅꯣꯏ ꯅꯨꯄꯤꯗꯣ ꯃꯥꯟꯅꯕ꯭ꯔꯥ ꯃꯥ- ꯀꯩꯅꯣ ꯇꯧꯏ ꯅꯨꯄꯤꯗꯣ ꯃꯥꯥ ꯉꯥꯎꯖꯩ ꯅꯨꯄꯤꯗꯣ ꯃꯥꯟꯅꯕ꯭ꯔꯥ
ꯃꯥꯥꯟꯅꯗꯦ ꯅ ꯏꯁꯇꯣꯔꯤ ꯈꯪꯉꯦ ꯍꯥꯏꯗꯨꯗꯤ
ꯑꯩ ꯅꯪꯅ ꯁꯥꯟꯅꯔ ꯑꯩꯅ ꯏꯁꯇꯣꯔꯤ ꯈꯪꯗꯨꯏꯕ
ꯑꯩꯅ ꯏꯁꯇꯣꯔꯤꯗꯤ ꯈꯪꯕ꯭ꯔꯥ ꯅꯪ
ꯈꯪꯉꯤ ꯍꯥꯏꯗꯨꯗꯤ ꯈꯪꯗꯦ ꯑꯩ ꯏꯁꯇꯣꯔꯤ ꯑꯝꯇ ꯈꯪꯗꯦ ꯗꯤꯌꯦꯁꯟꯒꯥ ꯆꯨꯞꯁꯤꯜꯂꯦ ꯑꯗꯨꯗꯨꯒ ꯄꯣꯛꯈꯥꯏꯔꯛꯄꯗꯣ ꯃꯣꯏꯒꯤ ꯁꯤꯇꯤꯗꯣ ꯑꯗꯨꯗ ꯄꯣꯈꯥꯏꯗꯣꯔꯦ ꯑꯗꯨꯒ ꯅꯨꯄꯤꯗꯨꯅ ꯃꯥꯏꯁ ꯄꯝꯃꯤ ꯑꯗꯨꯗꯨꯒ ꯃꯥꯥꯏ ꯕꯤꯜꯗꯤꯡꯗ ꯆꯦꯟꯈꯠꯂꯒꯥ ꯄꯥꯏꯈꯠꯂꯒꯥ ꯃꯊꯛꯇ ꯄꯣꯛꯈꯥꯏꯕꯗꯣ ꯎꯝ
ꯑꯗꯨꯗ ꯅꯨꯄꯤꯗꯣꯡꯁꯤꯔꯦ ꯃꯥꯏꯜꯁ ꯇꯤ ꯍꯤꯡꯍꯧꯔꯦ ꯑꯗꯨ ꯅꯨꯄꯤꯗꯣ ꯀꯩꯒꯤꯅꯣ ꯁꯤꯍꯜꯂꯤꯗꯣ ꯃꯥꯥꯏ ꯒꯦꯝꯗꯨꯅ
ꯍꯥꯏꯗꯤ ꯀꯠꯂꯤꯅ ꯃꯥꯏꯁ ꯐꯨꯕ ꯉꯝꯃꯤꯗꯅꯥ
ꯑꯣ ꯑꯣ ꯍꯣꯍꯣ ꯍꯥꯏꯗꯤ ꯌꯥꯔꯔꯣꯏꯗ ꯃꯥ ꯌꯥꯎꯔꯗꯤ ꯃꯥꯏꯜ
ꯎꯝ ꯑꯗꯨꯗꯨꯒꯤ
ꯑꯩ ꯑꯣꯏꯔꯦ
ꯒꯌ꯭ꯥꯟ ꯗꯤ ꯇꯗꯤ ꯇꯥꯖꯔꯛꯑꯝꯅꯦ ꯅꯨꯄꯤꯗꯨ
ꯂꯣꯏꯅ ꯁꯤꯔꯦ
ꯑꯗꯨꯒꯤ ꯅꯤꯌꯣꯝꯗꯣ ꯑꯗꯨ ꯉꯥꯛꯄ ꯍꯥꯏꯇꯥꯔꯦ
ꯑꯣ ꯒꯦꯝ ꯈꯨꯗꯤꯡ ꯅꯦꯕꯀꯣ
ꯎꯝ
ꯎꯝ
ꯍꯥꯏꯗꯤ ꯑꯌꯥꯝꯕ ꯌꯥꯝ ꯀ꯭ꯂꯣꯖ ꯑꯣꯏꯔꯗꯤ ꯑꯗꯨꯝ ꯁꯤꯗꯗꯤ ꯌꯥꯗꯕꯗꯣ ꯁꯤꯕ ꯅꯠꯇ ꯂꯧꯊꯣꯛꯄ
ꯑꯠꯇ꯭ꯔꯦꯁꯇꯗꯤ ꯂꯧꯊꯣꯛꯇꯦꯗꯅꯥ ꯎꯝ
ꯑꯗꯣ ꯁꯤ
ꯁꯤꯕ ꯃꯥꯟꯅꯩ ꯅꯠꯇꯔꯥ ꯃꯥꯅꯗꯦ
ꯍꯥꯏꯗꯤ ꯒꯦꯝꯗꯨꯗ ꯃꯥꯗꯣ ꯌꯥꯎꯍꯟꯗ꯭ꯔꯕꯅꯦꯕ
ꯌꯥꯎꯋꯦ ꯑꯗꯨ ꯌꯥꯎꯋꯦ
ꯁꯤꯕꯗꯨꯁꯨ ꯃꯥ ꯌꯥꯎꯗꯁꯨ ꯆꯞ ꯃꯥꯟꯅꯩꯗꯅꯥ
ꯑꯁꯤꯔꯗꯤ ꯂꯧꯊꯣꯛꯈꯤꯗꯣꯕ ꯩꯑꯗꯣ ꯉꯛꯇꯪ ꯂꯧꯊꯣꯛꯈꯤꯕꯗꯤ ꯀꯣꯟꯅ ꯌꯥꯎꯔꯛꯀꯅꯤ ꯑꯗꯣ ꯋꯦꯁꯀꯔ ꯁꯤꯒꯔ꯭ꯕꯅꯤ
ꯋꯦꯁꯀꯔꯁ ꯁꯤꯈ꯭ꯔꯦ ꯂꯩꯔꯒ ꯆꯍꯤ ꯇꯔꯨꯛ ꯇꯔꯦꯠ ꯃꯇꯨꯡꯗ ꯑꯃꯨꯛ ꯊꯣꯔꯛꯏꯅꯦ
ꯀꯔꯤꯅꯣ ꯁꯨꯛꯇꯪꯒꯤꯗꯧ ꯇꯠꯂꯤꯖꯦ
ꯇꯠꯇꯤꯌꯦ ꯋꯥ ꯇꯥꯗꯕꯔꯣ
ꯉꯥꯛꯇꯪ ꯇꯠꯂꯨꯏꯌꯦ ꯅꯦꯠ
ꯍꯥꯏꯗꯤ ꯋꯥꯏ ꯐꯥꯏ ꯇꯠꯂꯤꯔ
ꯑꯥ ꯑꯗꯣ ꯑꯃꯨꯛꯀ ꯌꯥꯔꯦ ꯌꯥꯝ ꯐꯔꯦ
ꯎꯝ
ꯇꯥꯕ꯭ꯔꯣ
ꯇꯥꯏ ꯇꯥꯏ ꯑꯗꯨꯅ ꯃꯥꯅ
ꯑꯗꯨ ꯂꯧꯊꯣꯛꯏꯅꯦ ꯆꯥꯕ ꯃꯤꯅꯤꯠ
ꯁꯕꯦꯟ ꯃꯤꯅꯤꯠ ꯇꯠꯂꯤꯗꯣ
ꯑꯗꯨꯅ ꯏꯅꯞ ꯑꯣꯏꯔꯕ
ꯀꯩ ꯑꯗꯨ ꯀꯩꯗꯧꯔꯦ ꯍꯥꯏꯅꯣ
ꯑꯗꯨꯅ ꯏꯅꯞ ꯑꯣꯏꯔꯦ ꯍꯥ ꯑꯗꯨꯗꯨꯅ ꯑꯗꯨꯝ ꯉꯥꯏꯍꯥꯛꯀꯤ ꯃꯥꯗꯣ ꯁꯥꯟꯅꯅꯤꯡꯕ ꯍꯥꯏꯇꯥꯔꯦ ꯃꯥꯁꯨ ꯃꯤꯅꯤꯅꯀꯣ ꯑꯗꯨꯏ ꯉꯥꯏꯍꯛ ꯁꯥꯟꯅꯕ ꯊꯣꯛꯂꯛꯄ ꯍꯥꯏꯇꯥꯔꯦ
ꯑꯗꯣ ꯁꯥꯟꯅꯍꯟꯗ꯭ꯔꯗꯤ ꯑꯩꯅ
ꯀꯃꯥꯏꯅ
ꯃꯥ ꯐꯨꯔ ꯇꯥꯟꯁꯤꯟꯈ꯭ꯔꯗꯤ ꯑꯩꯅ ꯃꯌꯨꯝꯗ
ꯃꯥꯁꯦ ꯃꯥꯁꯦ ꯀꯌꯥꯝ ꯀꯨꯏꯔꯒꯦ ꯈꯪꯗꯦ ꯑꯗꯨꯃꯥꯏꯅ ꯑꯁ ꯁꯕꯦꯟ ꯃꯤꯅꯤꯠ ꯇꯧꯔꯤ
ꯇꯧꯋꯤ ꯈꯪꯗꯦꯗ ꯅꯪ ꯉꯥꯡꯉꯤꯗꯣ ꯑꯩ ꯑꯝꯇ
ꯍꯥꯏꯗꯤ ꯄꯣꯁ ꯀ꯭ꯔꯦꯗꯤꯠ ꯁꯤꯟ ꯑꯃ ꯌꯥꯎꯋꯦꯕꯀꯣ
ꯎꯝ
ꯑ ꯑꯩꯈꯣꯏꯒꯤ ꯆꯨꯝꯅꯩ ꯏꯁꯇꯚꯤꯜ ꯃꯦꯟ ꯏꯁꯇꯣꯔꯤꯗꯨꯗꯗꯤ ꯌꯥꯎꯗꯦꯕꯀꯣ ꯑꯃ ꯁꯦꯄꯔꯦꯠ ꯋꯦꯌ ꯑꯦꯗꯥ ꯄꯥꯏꯕꯗꯣ
ꯑꯦꯗ ꯄꯥꯏꯕꯥ ꯀꯩꯗꯧꯕ ꯑꯗꯨ ꯁꯦꯄꯔꯦꯠ ꯋꯦꯌ ꯀꯧꯕ ꯅꯣꯠ ꯅꯦꯕꯀꯣ
ꯑꯩꯅ ꯍꯥꯟꯅ ꯕꯦꯜ ꯈꯤꯡꯉꯤꯗꯣ ꯑꯦꯗꯥꯅꯅꯤꯒ ꯍꯥꯏꯕꯗꯣ ꯑꯗꯨꯒꯤ
ꯑꯗꯨꯒꯤꯗꯨꯗ ꯃꯥꯁꯦ ꯑꯃꯗꯨꯗꯤ ꯆꯨꯝꯅꯩ ꯏꯁꯇ꯭ꯣꯔꯤ ꯂꯣꯏꯗꯨꯗꯤ ꯅꯣꯏꯒꯤ ꯑꯦꯗꯥꯗꯣ ꯍꯤꯂꯤꯀꯣꯞꯇꯔ ꯇꯧꯔ ꯃꯣꯏꯅ ꯕꯣꯠ ꯊꯧꯔꯒ ꯂꯣꯏꯈꯔ꯭ꯦꯗꯅꯥ ꯎꯝ
ꯑꯗꯒꯤ
ꯃꯣꯏꯒꯤ ꯁꯦꯝ ꯔꯥꯎꯠꯇꯨꯗꯤ ꯑꯗꯨꯝ ꯂꯝꯕꯤ ꯍꯣꯡꯗꯣꯛꯍꯟꯕꯗꯤ ꯍꯤꯂꯤꯀꯣꯞꯇꯔ ꯗ꯭ꯔꯥꯏꯚꯔꯗꯨꯗ ꯑꯗꯨꯝ ꯗꯥꯏ ꯍꯧꯗꯣꯛꯍꯜꯂꯤꯗꯅ ꯎꯝ
ꯍꯣꯡꯗꯣꯛꯑ ꯑꯗꯨꯃꯥꯏꯅ ꯍꯣꯡꯗꯣꯛꯈ꯭ꯔꯦ ꯈꯣꯠꯈ꯭ꯔꯦ ꯃꯣꯏ ꯇꯤꯝꯅ ꯄ꯭ꯂꯥꯟ ꯄꯤꯔꯦ ꯍꯥꯏꯗꯤ ꯋꯦꯏꯀꯜꯗꯨꯗ ꯄꯥꯎ
ꯗꯨꯗ ꯄꯥꯎ ꯇꯝꯃꯦꯕꯥꯀꯣ ꯑꯗꯒꯤ ꯍꯥꯏꯗꯤ ꯀꯜꯒꯨꯠ ꯁꯦꯜ ꯗꯣ ꯑꯩꯈꯣꯏꯗ ꯑꯩꯈꯣꯏ ꯌꯥꯝ ꯅꯪꯅ ꯂꯩ ꯀꯞꯊꯔꯣꯔꯥꯅ ꯍꯥꯏꯕꯥ ꯎꯝ ꯑꯗꯨꯗ ꯋꯦꯁꯀꯔꯗꯨꯅ ꯌꯥꯔꯦ ꯊꯥꯗꯣꯛꯆꯈ꯭ꯔꯣ ꯈꯣꯠꯈꯔꯣ ꯀꯩꯝ ꯇꯧꯔꯅꯨ ꯈꯣꯠꯈꯔꯣꯔꯅꯨ ꯍꯥꯏꯔꯥ ꯊꯥꯗꯣꯛꯈ꯭ꯔꯦ ꯎꯝ
ꯑꯩꯈꯣꯏꯅ ꯄꯥꯝꯕ ꯄꯣꯠꯇꯤ ꯐꯪꯌꯦꯅ ꯍꯥꯏꯔꯒ ꯃꯣꯏꯒꯤ ꯑꯃ ꯔꯣꯛꯀꯤꯒꯤ ꯕꯣꯗꯤꯗꯣ ꯑꯗꯨꯗꯣ
ꯊꯞꯃꯦꯕ ꯍꯤꯞꯐꯜꯂꯒ ꯐꯤ ꯑꯃ ꯀꯨꯞꯁꯤꯜꯂꯒ ꯃꯣꯏ ꯇꯦꯁ ꯇꯧꯔ ꯃꯥꯏꯅꯤ ꯑꯗꯨꯃꯥꯏꯅꯥ ꯇꯧꯕꯗꯣ ꯎꯝ ꯑꯗꯨꯃꯥꯏꯅ ꯇꯧꯕ ꯑꯗꯨꯒꯤꯗꯨꯗ ꯃꯥꯁꯦ ꯀꯌꯥꯝ ꯀꯨꯏꯔꯒꯦ ꯑꯃ ꯑꯦꯗꯥꯗꯣ ꯉꯍꯥꯛ ꯋꯥꯟ ꯊꯥꯕꯗꯣ ꯈꯪꯌꯦꯗꯅ ꯈꯪꯗꯕ꯭ꯔꯥ ꯈꯪꯗꯦ ꯑꯥ ꯃꯥ ꯑꯗꯨꯗꯤ ꯁꯦꯄꯔꯦꯠ ꯋꯦꯌꯒꯤ
ꯀꯩꯅꯣ ꯃꯦꯟꯗꯦꯁ ꯑ ꯃꯦꯟꯗꯦꯁ ꯁꯟꯅꯗꯔꯣ ꯎꯣ
ꯎꯝ ꯎꯝ ꯀꯩꯗꯔꯔꯕ ꯃꯦꯟꯇ ꯆꯄ ꯀꯥꯡ ꯭ꯂ ꯁ ꯇꯣꯡꯉꯒ ꯂꯩꯕ ꯀꯥꯟꯒꯤꯗꯣ
ꯑꯗꯨꯗ
ꯑꯗꯨꯗ ꯑꯦꯗꯥꯅ ꯅꯣꯡꯃꯩ ꯀꯥꯞꯄꯦ ꯑꯗꯨꯒ ꯑꯅꯤꯗ ꯂꯣꯏ ꯆꯠꯅꯈ꯭ꯔꯦꯗꯅ ꯃꯦꯟꯗꯦꯁꯀ ꯗ ꯎꯝ
ꯑꯗꯩ
ꯑꯗꯩ ꯑꯦꯗꯥꯅ ꯌꯨꯝꯊꯛꯇ ꯌꯦꯡꯉꯦ ꯑꯗꯨꯗꯨꯒ ꯃꯥꯒꯤ ꯑꯗꯨꯒꯤ ꯀꯥꯗꯨꯗ ꯆꯪꯉꯛꯒ ꯃꯥꯁꯨ ꯄꯣꯠꯆꯩ ꯊꯤꯕꯗꯏ ꯎꯝ ꯐꯣꯠꯇꯣꯗꯣ ꯊꯤꯔꯦ ꯐꯪꯉꯦ ꯑꯗꯒꯤ ꯐꯪꯉ ꯊꯣꯔꯛꯄꯩꯗꯨꯗ
ꯃꯣꯏꯒꯤ ꯊꯣꯡ ꯍꯦꯛ ꯍꯥꯡꯉꯒ ꯆꯪꯉ ꯂꯤꯌꯣꯟ
ꯆꯪꯉꯥ ꯂꯦꯡꯉꯦ ꯊꯪ ꯊꯪ ꯀꯥꯞꯄꯒ ꯄꯛ ꯀꯥꯎꯊꯣꯛꯑꯦ ꯂꯤꯌꯣꯟꯗꯥ ꯎꯝ ꯑꯗꯨꯒꯤ ꯀꯃꯥꯏꯅ ꯊꯣꯛꯍꯦꯛ ꯈꯥꯡꯗꯣꯛꯄ ꯑꯗꯨꯒꯤ ꯀꯣꯜꯗꯣ ꯑꯗꯒꯤ ꯈꯨꯠ ꯂꯥꯝꯁꯤꯜꯂꯦ ꯊꯣꯡ ꯃꯄꯥꯟꯗꯒꯤ ꯑꯗ ꯊꯣꯡ ꯍꯦꯛ ꯍꯥꯡꯗꯣꯛꯄ ꯈꯨꯠ ꯂꯥꯝꯁꯤꯜꯂ ꯀꯣꯜ ꯄꯧꯔꯤꯗ
ꯄꯥꯏꯜꯁ ꯆꯞꯄꯒ ꯑꯦꯗꯥꯗꯣ ꯃꯉꯣꯟꯗ ꯀꯥꯎꯁꯤꯜꯂꯛꯑꯦꯕꯀꯣ ꯃꯦꯟꯗꯦꯁꯇꯥ ꯎꯝ
ꯑꯗꯩ ꯃꯦꯟꯗꯤꯁꯅꯥ
ꯗꯦꯁꯅꯥ ꯄꯥꯏꯔꯒ ꯂꯪꯊꯣꯛꯄꯤꯗꯣ ꯃꯥꯒꯤꯗꯣ ꯎꯝ ꯑꯗꯨꯗꯣ ꯇꯧꯋꯦ ꯊꯣꯔꯣ ꯃꯜꯂꯣ ꯑꯣꯜꯂꯥ ꯇꯥꯔꯒ ꯑꯗꯩ ꯑꯦꯗꯥꯁꯦ ꯆꯦꯟꯕꯅꯦꯕ ꯎꯝ
ꯑꯗꯥ ꯎꯆꯤ ꯍꯥꯠꯄ ꯃꯐꯝꯗꯣ ꯈꯪꯕ꯭ꯔꯥ
ꯎꯝ ꯎꯝ ꯎꯝ
ꯑꯗꯥꯏꯒꯤ
ꯑꯗꯥꯏꯒꯤ ꯐꯦꯛꯇꯔꯤ ꯃꯥꯅ ꯍꯥꯞ ꯊꯥꯔꯒ ꯂꯩꯔꯝꯕꯗꯣ ꯕꯦꯛ ꯀꯩꯀꯥ ꯑꯝꯇ ꯈꯨꯟꯅꯕꯗꯣ ꯊꯧꯛꯋꯣꯏꯅ ꯎꯝ ꯑꯩ ꯏꯁꯇ꯭ꯔꯦꯟꯖꯔ ꯂꯩꯗꯅ ꯊꯣꯡ ꯍꯥꯡꯗꯣꯛꯑꯝꯗꯥꯏꯒꯤꯗꯨꯗꯥ ꯎꯝ ꯏꯁꯇ꯭ꯔꯦꯟꯖꯔꯅ ꯊꯣꯡ ꯍꯥꯡꯗꯣꯔꯛꯄꯗꯣ ꯎꯝ
ꯗꯥꯏꯒꯤ ꯃꯄꯥꯒꯤꯗꯨꯗ ꯇꯥꯌꯦ ꯑꯃ ꯎꯝ ꯆꯤꯔꯥ ꯆꯤꯊꯦꯛ ꯅꯥꯏꯕ ꯄꯣꯠ ꯑꯃ ꯈꯨꯜꯂꯨꯏꯗꯅ ꯁꯨꯝ ꯅꯥꯀꯜꯑꯝꯗ ꯆꯠꯂꯨꯔꯒ ꯑꯗꯨꯗꯒꯤ
ꯑꯗꯨꯗꯒꯤ ꯏꯁꯇ꯭ꯔꯦꯟꯖꯔꯅ ꯍꯥꯡꯗꯣꯛꯑꯔꯒꯥ ꯎꯝ ꯎꯝ
ꯑꯗꯨꯗꯨꯒ ꯇꯠ
ꯗꯨꯗꯩ ꯇꯠ ꯊꯣꯡ ꯑꯃ ꯍꯥꯡꯗꯣꯛꯄꯗꯣ ꯎꯝ
ꯑꯗꯨꯒꯤ ꯊꯣꯡ ꯂꯣꯝꯗꯨꯗꯨꯗ ꯒ꯭ꯔꯦꯐꯜ ꯇꯧꯔꯒ ꯐꯧꯗꯣꯔꯛꯏꯅꯦꯕ ꯑꯦꯗꯥꯅ
ꯗꯅꯥ ꯎꯝ ꯈꯪꯉꯦ ꯑꯥ ꯑꯗꯨꯒꯤ ꯗꯃꯥꯏꯅ ꯑꯗꯨꯒꯤꯗꯨꯗ ꯏꯁꯇ꯭ꯔꯦꯟꯖꯔ ꯊꯦꯡꯅꯒ ꯂꯤꯌꯣꯟꯒꯤ ꯃꯥ ꯐꯥꯈꯤꯕꯩ ꯀꯥꯗꯣ ꯑꯗꯨ ꯆꯪꯉꯥ ꯃꯥꯁꯦ ꯊꯣꯔꯛꯄꯗꯨꯗ ꯇꯣ ꯏꯁꯇ꯭ꯔꯦꯟꯖꯔ ꯃꯃꯥꯡꯗ ꯑꯗꯥꯏꯗꯨꯗ ꯏꯟꯐꯦꯛꯇꯦꯠꯂꯤ ꯑꯣꯏꯔ ꯃꯥꯁꯦ ꯇꯥꯥ ꯈ꯭ꯔꯦꯕꯀꯣ ꯋꯥꯟꯊꯔꯒ ꯎꯝ ꯑꯗꯨꯗ ꯋꯦꯁꯀꯔ ꯂꯩꯕꯒꯤ ꯈꯃꯨꯛ ꯎꯠꯂꯦ
ꯑꯗꯩ ꯃꯥꯁꯦ ꯑꯃ ꯑꯗꯨꯒꯤ ꯉꯁꯥꯏꯒꯤ ꯃꯈꯧꯔꯤ
ꯁꯥꯏꯒꯤ ꯃꯈꯧꯔꯤ ꯃꯦꯠꯂꯥ ꯊꯝꯕꯩ ꯀꯥ ꯗ꯭ꯋꯥꯏꯗꯨꯗ ꯐꯃꯨꯡ ꯑꯃ ꯂꯩꯔꯝꯕꯗꯣ ꯈꯪꯕ꯭ꯔꯥ ꯎꯝ ꯎꯝ ꯎꯝ ꯈꯪꯗꯦ
ꯐꯃꯨꯡ ꯑꯃꯗꯤ ꯂꯩꯗꯤ ꯂꯩꯕꯅꯦꯕꯀꯣ ꯗ꯭ꯋꯥꯏꯒꯤꯗꯣ ꯁꯣ ꯐꯪꯕ ꯀꯠꯁꯤꯟ ꯇꯧꯕꯗꯣ ꯂꯤꯌꯣꯟꯒꯤꯗꯣ ꯑꯗꯨꯏ ꯐꯃꯨꯡꯗꯨꯗ ꯃꯥꯁꯦ ꯀꯜꯂꯥ ꯂꯩꯔꯝꯃꯦ ꯑꯗꯥꯗꯣ ꯑꯗꯒꯤ ꯑꯩꯒꯤ ꯕꯦꯛꯀꯞ ꯇꯧꯕ ꯂꯥꯛꯏꯔꯥ ꯑꯦꯗꯥꯗ ꯍꯪꯉꯦ ꯑꯗꯨꯗ ꯅꯠꯇꯦ ꯈꯣꯠꯇꯦ ꯅꯪ ꯕꯦꯛꯎꯞ ꯇꯧꯕꯒꯤ ꯄꯩꯁꯥ ꯄꯤꯕ ꯅꯠꯇꯦ ꯑꯗꯨ ꯇꯧꯕ ꯅꯠꯇꯦ ꯅꯪ ꯊꯕꯛꯇꯣ ꯇꯧ ꯈꯣꯠꯂꯨꯅ ꯍꯥꯏꯔꯥ ꯃꯥꯁꯦ ꯆꯠꯈꯤꯕꯅꯦꯕꯀꯣ
ꯎꯝ ꯇꯕ꯭ꯔꯥ ꯇꯥꯏꯌꯦ ꯇꯥꯏꯌꯦ ꯑꯪ ꯎꯝ ꯍꯥꯏꯗꯨꯗ
ꯅꯪ ꯎꯝ ꯗꯣ ꯑꯩꯅ ꯇꯥꯗꯕ ꯑꯗꯨꯗꯣ ꯗꯨꯃꯥꯏꯅ
ꯇꯧꯕꯗꯨꯅ ꯃꯥꯁꯦ ꯄꯋꯥꯔ ꯌꯥꯎꯗ꯭ꯔꯗꯤ ꯑꯗꯨꯒꯤ ꯖꯣꯝꯕꯤ ꯃꯥ ꯋꯥꯟ ꯊꯝꯗꯨꯗꯁꯨ ꯃꯣꯏꯒꯤ ꯂꯣꯔꯤꯌꯥꯁ ꯃꯌꯥꯝꯗꯣ ꯆꯪꯁꯤꯜꯂꯒ ꯃꯥꯁꯦ ꯍꯥꯠꯂꯒꯦꯅꯗꯤ ꯇꯧꯕꯅꯦꯕ ꯑꯦꯗꯥꯗꯣ
ꯑꯥ
ꯑꯗꯨꯗ ꯃꯥꯅ ꯀꯜꯂꯤꯗꯣ ꯃꯥ ꯑꯗꯨ ꯄꯋꯥꯔꯗꯨ ꯌꯥꯎꯗ꯭ꯔꯗꯤ ꯀꯟꯕꯁꯦ ꯑꯣꯏꯊꯣꯛꯄ ꯈꯔ ꯋꯥꯕ
ꯋꯥꯕ ꯋꯥꯗꯦ ꯃꯥ ꯅꯣꯡꯃꯩ ꯄꯥꯏꯔꯝꯃꯗꯤ
ꯅꯣꯡꯃꯩ ꯄꯥꯏꯔꯁꯨ ꯀꯥꯟꯅꯔꯣꯏ ꯍꯥꯏ ꯑꯗꯨꯗꯒꯤ
ꯑꯦ ꯑꯗꯣ ꯀꯩꯅꯣ ꯂꯐꯨ ꯇꯣꯄꯔꯝꯃꯗꯤ
ꯅꯐꯨ ꯇꯣꯞꯄꯔꯤ ꯑꯦꯗꯥꯗꯨ ꯄꯨꯡꯆꯥꯏ ꯆꯥꯔꯣꯏꯗ꯭ꯔꯥ
ꯑꯗꯣ ꯑꯦꯗꯥ ꯑꯦꯗꯥ ꯁꯣꯛꯍꯟꯗꯕꯤ ꯑꯦꯗꯥꯗꯣ ꯃꯥꯅ ꯀꯟꯕ ꯑꯣꯏꯔꯝꯃꯗꯤ
ꯀꯃꯥꯏꯅ
ꯍꯥꯏꯔꯗꯤ ꯂꯐꯨꯇꯣꯞ ꯅꯠꯇꯕ ꯅꯣꯡꯃꯩ ꯀꯩꯅꯣ ꯄꯥꯏꯔꯝꯃꯗꯤ ꯃꯤꯅꯤꯒꯟ ꯄꯥꯏꯔꯝꯃꯗꯤ
ꯏꯅꯤ ꯀꯦꯟꯅꯁꯨ
ꯗ ꯈꯞꯊꯔꯗꯤ ꯄꯨꯂꯞ
ꯑꯗꯨꯗ꯭ꯔꯦ ꯑꯗꯨꯗꯣ ꯌꯦꯉꯣ
ꯑ ꯑꯩꯅ ꯇꯧꯕ꯭ꯔꯣ ꯅꯪꯅ ꯇꯧꯕ꯭ꯔꯣ
ꯅꯪꯅꯦ
ꯑ ꯑꯗꯨꯗꯤ ꯊꯝꯃꯒꯦ
ꯎꯝ ꯎꯝ